ꯑ
ꯍꯜꯂꯣ
ꯑꯣ ꯍꯜꯂꯣ ꯇꯥꯕꯤꯀꯣ ꯁꯥꯔ
ꯑꯥ ꯇꯥꯖꯩ
ꯑꯥ ꯁꯥꯔꯗ ꯀꯩꯒꯨꯝꯕ ꯁꯨꯝ ꯋꯥꯔꯤ ꯁꯥꯟꯅꯕꯒꯤ ꯆꯥꯟꯁ ꯂꯩꯕꯤꯕꯩ ꯂꯩꯕꯤꯅꯤꯀꯣ ꯁꯥꯔꯗ
ꯐ꯭ꯔꯤ ꯇꯥꯏꯝꯃꯔ
ꯑꯣ ꯊꯦꯡꯀ꯭ꯌꯨ ꯁꯥꯔ ꯑꯗꯣ ꯁꯥꯔꯗ ꯀꯩꯅꯣꯝꯇꯪ ꯍꯥꯏꯗꯤ ꯑꯩꯈꯣꯏ ꯃꯅꯤꯄꯨꯔꯒꯤ ꯏꯁꯨꯁꯤꯡꯁꯤꯒꯤ ꯃꯇꯥꯡꯗ ꯈꯪꯖꯕ ꯌꯥꯒꯗ꯭ꯔꯥ ꯁꯥꯔ
ꯌꯥꯏ ꯑꯩ ꯑꯩꯉꯣꯟꯗ ꯑꯩ ꯑꯩꯉꯣꯟꯗꯩꯗꯤ ꯃꯦꯝꯅ ꯍꯦꯟꯅꯕꯨ ꯍꯦꯟꯅ ꯏꯁꯨ ꯃꯇꯥꯡꯗꯗꯤ ꯈꯪꯉꯝꯃꯅꯤ
ꯍꯥꯏꯗꯤ ꯁꯥꯔ ꯍꯧꯖꯤꯛ ꯍꯧꯖꯤꯛꯁꯦ ꯑꯩꯈꯣꯏ ꯃꯅꯤꯄꯨꯔꯖꯦ ꯏꯔꯥꯡ ꯑꯗꯨꯝ ꯂꯩꯀꯣ ꯁꯥꯔ ꯆꯍꯤ ꯑꯍꯨꯝ ꯍꯦꯜꯂꯦꯛꯑꯦ ꯇꯨ ꯊꯥꯎꯖꯟ ꯇ꯭ꯋꯦꯟꯇꯤ ꯊ꯭ꯔꯤꯒꯤ ꯃꯦꯒꯤ ꯗꯦꯠ ꯊ꯭ꯔꯤꯗꯒꯤ ꯍꯧꯔꯛꯈꯤꯕ ꯏꯔꯥꯡꯅꯤꯀꯣ ꯁꯥꯔ ꯑꯗꯨ ꯉꯁꯤꯕꯥꯎꯇ ꯑꯥ ꯃꯤ ꯃꯌꯥꯝ ꯁꯤꯒ꯭ꯔꯦ ꯑꯁꯣꯛ ꯑꯄꯟ ꯅꯪꯒ꯭ꯔꯦ ꯑꯗꯨꯒ ꯃꯌꯨꯝ ꯃꯀꯩ ꯃꯥꯡꯉꯒ ꯂꯩꯕ ꯃꯤ ꯃꯌꯥꯝ ꯑꯃꯁꯨ ꯂꯩꯔꯦ ꯁꯤꯒꯤ ꯃꯇꯥꯡꯗ ꯁꯥꯔꯅ ꯀꯩꯀꯩ ꯃꯣꯠ ꯐꯣꯡꯗꯣꯛꯄꯤꯅꯤꯡꯒꯦ ꯁꯤꯃꯇꯪ ꯈꯪꯖꯅꯤꯡꯉꯤ
ꯈꯣꯏꯗꯧ ꯌꯥꯝ ꯁꯥꯎꯅꯤꯡꯉꯤ ꯌꯥꯝꯊꯤ ꯁꯥꯎꯅꯤꯡꯉꯤꯍꯦ ꯍꯥꯏꯗꯤ ꯌꯨꯝ ꯃꯤ ꯑꯁꯤ ꯑꯅꯥ ꯌꯥꯎꯕ ꯍꯥꯏꯁꯦ ꯐꯥꯒꯤ ꯅꯠꯇꯦ ꯑꯗ ꯆꯍꯤ ꯑꯍꯨꯝꯁꯤꯕꯨꯛꯇ ꯆꯪꯉꯒ ꯒꯥ ꯁꯔꯀꯥꯔ ꯀꯩꯝ ꯇꯧꯕꯁꯤꯒꯤ ꯁꯣꯂꯨꯁꯟ ꯀꯔꯤꯝ ꯄꯣꯔꯛꯇꯕ ꯁꯤꯕꯇꯪ ꯑꯣꯏꯕ ꯑꯗꯒꯤ ꯁꯨꯕꯨꯗꯤ ꯌꯥꯝꯅ ꯈꯥꯏꯗꯧꯁꯦ ꯌꯥꯝ ꯀꯌꯥꯝ ꯌꯥꯝꯊꯤ ꯁꯥꯎꯅꯤꯡꯉꯤꯀꯣ ꯑꯗ ꯁꯤꯒꯤ ꯃꯔꯛꯇ ꯄꯣꯂꯤꯇꯤꯛꯁ ꯁꯥꯟꯅꯔꯤꯅꯦ ꯃꯣꯏ ꯀꯥꯡꯒꯨ ꯈꯔ ꯑꯃꯗꯤ ꯄꯣꯂꯤꯇꯤꯛꯁ ꯁꯥꯟꯅꯔꯒ ꯇꯧꯔꯦ ꯑꯥꯏꯁꯤꯗ ꯁꯔꯀꯥ ꯑꯥ ꯁꯔꯀꯥꯔ ꯑꯥꯏꯌꯦ ꯄ꯭ꯔꯖꯥꯁꯤꯅ ꯒ꯭ꯌꯥꯟ ꯇꯥꯗꯅ ꯄꯨꯔꯥ ꯄꯨꯔꯥ ꯏꯂꯦꯛꯁꯟ ꯃꯌꯥꯁꯤꯗ ꯑꯃꯨꯛ ꯒ꯭ꯌꯥꯟ ꯇꯥꯗꯗꯅ ꯑꯥ ꯃꯊꯣꯡ ꯃꯔꯥꯡ ꯈꯪꯗ ꯈꯩꯗꯧ ꯌꯥꯝ ꯁꯥꯎꯅꯤꯡꯉꯤ ꯁꯥꯎꯅꯤꯡꯕꯩ ꯉꯥꯛꯇ ꯁꯥꯎꯅꯤꯡ
ꯎꯝ ꯁꯥꯔ ꯑꯇꯩꯗꯤ ꯀꯩꯝ ꯍꯥꯏꯕꯤ ꯅꯤꯡꯗꯕ꯭ꯔꯥ
ꯑꯇꯩ ꯍꯥꯏꯁꯦ ꯍꯦꯛ ꯍꯥꯏꯗꯤ ꯑꯋꯥꯕ ꯑꯋꯥꯕ ꯏꯃꯨꯡꯅꯤꯅ ꯑꯋꯥꯕ ꯊꯦꯡꯅꯍꯧꯕꯩ ꯏꯃꯨꯡꯗꯅ ꯑꯗꯨꯝ ꯋꯥꯔ ꯂꯩꯍꯧꯔꯦ ꯑꯗꯒꯤ ꯊꯦꯡꯅꯗꯕ ꯑꯗꯨꯃꯥꯏꯅ ꯈꯪꯖꯟꯅꯗꯕꯩ ꯇꯥꯏꯞꯇ ꯑꯗꯨꯝ ꯇꯧꯔ ꯂꯩꯕꯩ ꯇꯥꯏꯞ ꯇꯧꯕꯁꯦ ꯌꯥꯝ ꯁꯥꯎꯅꯤꯡꯕ ꯍꯥꯏꯇꯥꯔꯦ ꯌꯥꯝ ꯄꯦꯟꯗꯕ ꯌꯥꯝ ꯅꯨꯡꯉꯥꯏꯇꯕ ꯁꯥꯎꯅꯤꯡ ꯍꯣꯏ ꯀꯩ ꯍꯥꯏꯗꯣꯏꯅꯣ ꯈꯪꯗꯕ ꯍꯥꯏꯇꯥꯔꯦ ꯃꯦꯝꯗꯤ ꯀꯩ ꯕꯣꯛꯄꯤꯒꯦ
ꯁꯥꯔ ꯑꯥ ꯇꯁꯦꯡꯅ ꯃꯩꯇꯩ ꯑꯃ ꯑꯣꯏꯅ ꯑꯩꯁꯨ ꯌꯥꯝ ꯅꯨꯡꯉꯥꯏꯇꯕꯗꯤ ꯐꯥꯎꯋꯦ ꯑꯗꯨꯕꯨ ꯑ ꯑꯩꯅ ꯍꯥꯏꯗꯤ ꯆꯣꯡꯊꯣꯛꯑꯒ ꯊꯦꯡꯅꯕ ꯉꯝꯕ ꯅꯠꯇꯕꯅꯤꯅ ꯑꯗꯨꯝ ꯃꯌꯥꯝꯒꯤ ꯑꯋꯥꯕꯗ ꯁꯔꯨꯛ ꯌꯥꯖꯔꯤ ꯍꯥꯏꯖꯅꯤꯡꯉꯦ ꯑꯗꯣ ꯑꯥ ꯑꯩꯈꯣꯏꯒꯤ ꯃꯩꯇꯩ ꯈꯛꯇ ꯅꯠꯇꯅ ꯑꯇꯣꯞꯄ ꯖꯥꯇꯤꯗꯁꯨ ꯃꯩꯇꯩꯒ ꯂꯥꯟꯁꯦ ꯂꯣꯏꯁꯟꯗ꯭ꯔꯤꯉꯩꯗ ꯍꯧꯖꯤꯛ ꯇꯥꯡꯈꯨꯜꯁꯤꯡꯒ ꯑꯃꯨꯛ ꯂꯥꯟꯁꯦ ꯁꯣꯛꯅꯔꯦ ꯑꯗꯨꯒ ꯇꯥꯡꯈꯨꯜꯒꯤ ꯁꯥꯏꯠꯇꯒꯤꯁꯨ ꯃꯤ ꯑꯁꯤ ꯑꯅꯥ ꯃꯌꯥꯝ ꯌꯥꯎꯔꯦ ꯍꯥꯏꯇꯥꯔꯦ ꯁꯤꯒꯨꯝꯕ ꯃꯌꯥꯝꯁꯤꯗ ꯅꯨꯡꯉꯥꯏꯇꯕꯗꯤ ꯐꯥꯎꯋꯦ ꯑꯗꯣ ꯃꯊꯛ ꯊꯣꯡꯕꯁꯤꯡꯁꯤꯅ ꯃꯈꯣꯏꯒꯤ ꯆꯥꯟꯅꯕ ꯍꯥꯏꯗꯤ ꯑꯦꯛꯁꯟꯗꯣ ꯂꯧꯕꯤꯗ꯭ꯔꯕꯅꯤꯅ ꯏꯔꯥꯡꯁꯤꯒ ꯆꯥꯟꯅꯕ ꯑꯦꯛꯁꯟꯗꯣ ꯂꯧꯕꯤꯗ꯭ꯔꯕꯅꯤꯅ ꯑꯗꯨꯝ ꯑꯈꯣꯏꯁꯦ ꯑꯋꯥꯕ ꯅꯪꯉꯒ ꯂꯩꯔꯦꯅ ꯍꯥꯏꯖꯅꯤꯡꯉꯦ ꯁꯥꯔ
ꯎꯝ
ꯑꯗꯣ ꯁꯥꯔ ꯑꯈꯣꯏꯒꯤ ꯑꯥ ꯃꯅꯤꯄꯨꯔꯁꯦ ꯑꯟꯑꯦꯝꯄ꯭ꯂꯣꯏꯃꯦꯟ ꯔꯦꯠꯁꯦ ꯈ꯭ꯋꯥꯏꯗꯒꯤ ꯋꯥꯡꯕ ꯏꯁꯇꯦꯠ ꯑꯃ ꯑꯣꯏꯌꯦꯕꯀꯣ ꯁꯥꯔ ꯃꯟ ꯏꯟꯗꯤꯌꯥꯗ ꯍꯜꯂꯣ
ꯇꯥꯏꯖꯔꯤ ꯍꯥꯏꯕꯤꯔꯛꯑꯣ
ꯑꯣ ꯑꯗꯣ ꯁꯤꯒꯤ ꯃꯇꯥꯡꯗ ꯁꯥꯔꯅ ꯀꯩ ꯃꯣꯠ ꯊꯝꯕꯤꯅꯤꯡꯒꯦ
ꯁꯔꯀꯥꯔꯒꯤꯗꯩꯗꯤ ꯊꯥꯖꯕꯗꯣ ꯂꯩꯇ꯭ꯔꯕꯅꯤꯅ ꯑꯟꯏꯝꯄ꯭ꯂꯣꯏꯃꯦꯟ ꯍꯣꯏ ꯆꯨꯝꯃꯦ ꯑꯟꯏꯝꯄ꯭ꯂꯣꯏꯃꯦꯟ ꯁꯔꯀꯥꯔ ꯊꯕꯛ ꯑꯗꯨꯃꯥꯏꯅ ꯇꯥꯟꯅꯩꯀꯣ ꯑꯗꯣ ꯁꯔꯀꯥꯔꯅꯗꯤ ꯀꯩꯝꯇ ꯁꯔꯀꯥꯔꯗ ꯑꯩꯗꯤ ꯁꯔꯀꯥꯔꯗꯩꯗꯤ ꯊꯥꯖꯕ ꯃꯥꯡꯉꯕꯅꯤꯅ ꯏꯁꯥꯅ ꯀꯩ ꯇꯧꯕ ꯌꯥꯕ ꯏꯁꯥꯅ ꯍꯥꯏꯗꯤ ꯃꯞ ꯄꯥꯟ ꯂꯝꯗ ꯑꯣꯏꯔꯒꯁꯨ ꯏꯁꯥꯅ ꯍꯥꯏꯗꯤ ꯏꯁꯥꯒꯤ ꯁꯦꯟꯊꯣꯛ ꯂꯝꯕꯤ ꯊꯤꯕꯁꯦ ꯁꯤꯁꯤꯅ ꯑꯥ ꯐꯣꯀꯁ ꯇꯧꯍꯟꯅꯤꯡꯉꯤ ꯍꯥꯏꯗꯤ ꯊꯥ ꯁꯔꯀꯥꯔꯗ ꯊꯥꯖꯕꯁꯤꯗꯤ ꯊꯝꯗ꯭ꯔꯦ ꯊꯥꯖꯕꯗꯨꯅ ꯃꯥꯡꯈ꯭ꯔꯕꯅꯤꯅ ꯏꯁꯥꯅ ꯏꯁꯥꯒꯤ ꯁꯦꯟꯊꯣꯛ ꯂꯝꯕꯤꯒꯤ ꯑꯣꯏꯅ ꯀꯃꯥꯏꯅ ꯑꯗꯨ ꯇꯥꯟꯕ ꯀꯃꯥꯏ ꯇꯧ ꯇꯧꯕ ꯑꯗꯨ ꯂꯣꯏꯅ ꯐꯣꯀꯁ ꯇꯧꯍꯟꯅꯤꯡꯉꯤ ꯁꯔꯀꯥꯔꯒꯤ ꯊꯕꯛ ꯉꯥꯏꯗꯣꯏ ꯂꯩꯗꯣꯏ ꯁꯧꯕꯨꯗꯤ ꯁꯔꯀꯥꯔꯗꯗꯤ ꯀꯩꯝ ꯊꯥꯖꯕ ꯂꯩꯇ꯭ꯔꯦ ꯍꯥꯏꯇꯥꯔꯦ
ꯒꯣꯚꯔꯃꯦꯟꯒꯤ ꯇꯧꯔꯛꯏꯕ ꯃꯑꯣꯡ ꯃꯇꯧ ꯊꯧꯑꯣꯡꯁꯤꯗ ꯍꯣꯏ ꯄꯦꯟꯗꯕꯕꯨꯗꯤ ꯃꯌꯥꯝ ꯂꯩꯕꯤꯔꯝꯒꯅꯤ ꯑꯗꯣ ꯈ꯭ꯋꯥꯏꯗꯒꯤ ꯍꯦꯟꯅ ꯄꯦꯟꯗꯕꯁꯤ ꯀꯩꯅꯦꯅ ꯂꯧꯕꯤꯒꯦ
ꯃꯊꯣꯡ ꯃꯥꯔꯥꯡ ꯈꯪꯗꯕꯤꯗ ꯄꯨꯡꯂꯩ ꯂꯩꯕ ꯁꯔꯀꯥꯔꯒ ꯑꯗꯣ ꯀꯩꯅꯣꯒꯤ ꯍꯧꯖꯤꯛ ꯍꯥꯏꯗꯨꯅꯤꯅꯦ ꯑ ꯀꯩꯅꯣ ꯑꯟꯏꯦꯝꯄ꯭ꯂꯣꯏꯃꯦꯟꯗꯤ ꯆꯥꯡ ꯋꯥꯡꯉꯦ ꯍꯥꯏꯗꯣ ꯃꯣꯏ ꯀꯔꯤ ꯊꯧꯔꯥꯡ ꯂꯧꯈꯠꯈ꯭ꯔꯒꯦ꯫ ꯑꯗꯨꯅ ꯑꯗꯨꯝꯕꯁꯤꯡꯁꯦ ꯌꯥꯝ ꯄꯦꯟꯗꯕ ꯍꯥꯏꯇꯥꯔꯦ ꯑꯗꯨꯗꯨꯒ ꯄꯦꯟꯗꯕ ꯍꯥꯏꯕꯨ ꯍꯧꯖꯤꯛꯄ ꯆꯍꯤꯒꯨꯝ ꯁꯨꯔꯦ ꯂꯥꯟꯁꯨ ꯇꯧꯔꯤꯁꯤꯅꯦ ꯑꯗꯒꯤ ꯈꯔ ꯍꯥꯠꯇꯣꯛꯑꯒ ꯍꯟꯗꯛ ꯑ ꯀꯩꯅꯣꯗꯣ ꯃꯤꯗꯣ ꯑꯩꯈꯣꯏꯒꯤꯗꯅ ꯍꯥꯏꯗꯤ ꯃꯩꯇꯩ ꯑꯃ ꯑꯣꯏꯅ ꯍꯥꯏꯒꯦꯕꯀꯣ꯫ ꯃꯤ ꯑꯁꯣꯝ ꯅꯥꯀꯟꯗ ꯑꯁꯧꯕ ꯄꯣꯔꯗ ꯑꯥꯔꯃꯤꯅ ꯊꯤꯡꯗꯅ ꯈꯣꯠꯇꯅ ꯇꯧꯋꯦ ꯑꯗꯨꯗꯤ ꯚꯥꯏꯔꯦꯜ ꯆꯠꯇꯅ ꯇꯧꯔꯦ ꯑꯗꯨ ꯑꯁꯣꯝ ꯅꯥꯀꯟꯗꯒꯤ ꯃꯤꯂꯤꯇꯦ ꯃꯣꯏ ꯑꯁꯣꯛꯄꯗꯣ ꯁꯤꯗ ꯄꯨꯔꯁꯤꯁꯤꯗ ꯄꯨꯔ ꯂꯥꯛꯑꯦꯅꯦ ꯂꯥꯛꯏꯗꯨꯅꯤ꯫ ꯂꯣꯏ ꯑꯗ ꯉꯥꯛꯇꯅ ꯈꯣꯠꯇꯅ ꯇꯧ ꯑꯃꯗꯅ ꯑꯗꯨꯅ ꯑꯃꯗꯨꯅ ꯑꯦꯝꯕꯨꯂꯦꯟꯁ ꯑꯁꯧꯕ ꯄꯨꯔꯛꯄꯦꯝꯕꯨꯂꯦꯟꯁꯗꯨꯨ ꯐꯥꯗꯅ ꯈꯣꯠꯇꯅ ꯇꯧꯋꯦ ꯑꯗꯨ ꯀꯩꯝ ꯇꯧꯗ꯭ꯔꯒ ꯑꯁꯤꯗ ꯉꯥꯛꯇꯅ ꯈꯣꯠꯇꯧꯋꯦ ꯑꯗꯨ ꯀꯔꯤ ꯍꯥꯏꯕꯅꯤꯅꯣ ꯁꯒꯥꯏꯁꯤꯗ꯫ ꯑꯥ꯫
ꯁꯥꯔꯅ ꯍꯥꯏꯕꯤꯅꯤꯡꯉꯁꯦ ꯁꯔꯀꯥꯔꯁꯦ꯫ ꯃꯇꯤꯛ ꯆꯥꯗꯦ ꯃꯄꯥꯡꯒꯜ ꯁꯣꯜꯂꯤ ꯍꯥꯏꯕꯤꯅꯤꯡꯕꯅꯦꯕ꫰꫰
ꯍꯣꯏ ꯃꯤ ꯃꯤꯒꯤ ꯍꯣꯏ ꯃꯤꯒꯤ ꯃꯇꯗ ꯊꯧꯔꯕꯅꯤꯅ ꯑ ꯌꯥꯡ ꯉꯅ ꯐꯩ ꯌꯥꯝ ꯇꯦꯡ ꯆꯅ ꯂꯥꯛꯑꯅꯤ꯫ ꯃꯤ ꯃꯆꯨꯝꯗ ꯊꯥꯛꯕꯅꯤꯅ ꯃꯆꯨꯝꯗ ꯆꯥꯔꯤꯕꯅꯤꯅꯦ ꯑ꯫ ꯃꯤ ꯉꯥꯛꯇꯅ ꯈꯣꯠꯇꯅꯒ ꯇꯧ꯫ ꯀꯩꯀꯟꯗꯕꯗ ꯇꯥꯞꯇꯥꯏꯃꯤ ꯇꯥꯞꯇꯥꯏ ꯍꯥꯠꯅꯥ ꯍꯥꯜꯂꯒ꯫
ꯑꯩꯒꯤ ꯃꯣꯠꯇꯨꯗꯤꯔ ꯑꯩꯈꯣꯏꯒꯤ ꯁꯔꯀꯥꯔ ꯄꯥꯏꯕꯤꯔꯤꯕ ꯑꯆꯧ ꯑꯁꯥꯡ ꯉꯥꯏꯗꯤ ꯑꯦꯝ ꯑꯦꯜ ꯑꯦ ꯃꯤꯅꯤꯁꯇꯔ ꯃꯟꯇ꯭ꯔꯤ ꯃꯌꯥꯝꯁꯦ꫰꫰ ꯑ ꯃꯣꯏ ꯃꯣꯏꯒꯤ ꯏꯖꯨꯀꯦꯁꯟ ꯁꯤꯁꯇꯦꯝꯗꯣ ꯀ꯭ꯋꯥꯂꯤꯐꯥꯏ ꯑꯣꯏꯗꯅ ꯂꯥꯛ ꯄꯅꯦꯅ ꯂꯧꯖꯩ ꯃꯔꯝꯗꯤ ꯃꯣꯏ ꯗꯤꯒ꯭ꯔꯤ ꯃꯌꯥꯝ ꯑꯃ ꯄꯥꯏꯔꯝꯕꯗꯤ ꯌꯥꯏ ꯑꯗꯨꯕꯨ ꯑꯝ ꯂꯩꯕꯥꯛꯀꯤ ꯃꯄꯤ ꯃꯄꯥ ꯑꯃ ꯑꯣꯏꯅ ꯂꯧꯒꯗꯕ ꯊꯧꯗꯥꯡꯗꯣ ꯂꯧꯕ ꯍꯩ ꯅꯠꯇ꯭ꯔꯕꯅꯤꯅ ꯃꯣꯏꯒꯤ ꯑꯩꯈꯣꯏꯗꯤ ꯃꯔꯜ ꯂꯦꯞꯁꯟꯅꯕ꫰꫰ ꯄꯣꯂꯤꯇꯤꯛꯁ ꯇꯧꯔꯛꯄꯅꯦ ꯍꯥꯏꯅ ꯂꯧꯖꯩ ꯁꯤꯗ ꯁꯥꯔ ꯌꯥꯕꯤꯅꯤꯡꯕ꯭ꯔꯥ꯫
ꯑꯦ ꯌꯥꯝꯁꯤ ꯌꯥꯅꯤꯡꯉꯦ ꯍꯟꯗ꯭ꯔꯦꯗꯠꯇ ꯇꯨ ꯍꯟꯗ꯭ꯔꯦꯠ ꯌꯥꯅꯤꯉꯦ
ꯀꯥꯏꯗꯒꯤ ꯀꯩꯅ ꯀꯩꯅꯣꯅꯦ ꯈꯪꯗꯦꯌꯥ ꯑ ꯆꯥꯕꯦꯡ ꯆꯥꯖꯦꯡ ꯈꯔ ꯉꯥꯡꯑꯒ ꯇꯧꯔꯦ ꯑꯗꯩ ꯃꯣꯏꯅ ꯑꯋꯥꯕꯗꯣ ꯀꯔꯤꯝ ꯊꯦꯡꯅꯗ꯭ꯔꯕꯅꯤꯅ ꯍꯥꯟꯅꯗꯩ ꯑꯋꯥꯕ ꯊꯦꯡꯅꯔ ꯂꯥꯛꯄ ꯑꯋꯥꯕꯁꯦ ꯀꯩ ꯑ ꯈꯪꯇꯥꯔꯗꯤ ꯐꯕ ꯑꯦ ꯁꯤꯅꯤ ꯁꯨꯃꯥꯏꯅ ꯇꯧꯕ ꯍꯥꯏ ꯈꯪꯒꯗꯕ ꯍꯥꯟꯅꯗꯒꯤ ꯇꯧ ꯉꯥꯡꯇ ꯑꯣꯏ ꯈ ꯅꯨꯡꯁꯤꯗꯤꯦ ꯍꯥꯏ ꯇꯔꯥ ꯁꯀꯔ ꯀꯔꯤ ꯀꯔꯤ ꯆꯥꯎꯈꯠꯅꯕ ꯀꯩꯗꯧꯒꯦ ꯑꯋꯥꯕꯗꯣ ꯋꯥꯔꯦ ꯑꯗꯨꯝ ꯃꯤ ꯆꯍꯤ ꯆꯍꯤ ꯑꯍꯨꯝꯗꯣ ꯃꯌꯨꯝ ꯂꯩꯇꯅ ꯂꯩꯕꯗꯨꯅ ꯃꯌꯨꯝ ꯂꯩꯗꯅ ꯑꯗꯨꯝ ꯂꯩꯔꯤ ꯃꯣꯏ ꯀꯩ ꯇꯧꯒꯦꯕ ꯑ ꯅꯔꯦꯟꯗ꯭ꯔ ꯃꯣꯗꯤ ꯂꯥꯛꯃꯦꯗꯨ ꯃꯅꯤꯄꯨꯔꯗ ꯂꯥꯀꯃꯦ ꯃꯅꯤ ꯇꯧꯂ ꯑꯗꯨ ꯍꯥꯏꯔꯦ ꯑꯗꯨꯒ ꯑꯩꯅ ꯁꯤ ꯇꯧꯈ꯭ꯔꯕꯅꯤ ꯑꯩꯅ ꯁꯤ ꯄꯥꯡꯊꯣꯛꯈ꯭ꯔꯕꯅꯤ ꯑꯗꯨꯗꯨꯗ ꯑꯗꯨꯗꯨꯗ ꯑ ꯀꯩꯅꯣ ꯀꯩꯅꯣꯒꯤ ꯐꯤꯔꯥꯒꯤ ꯁꯥꯏꯠꯀ ꯁꯦꯠꯇꯅ ꯆꯠꯂꯒ ꯍꯔꯥꯎ ꯍꯔꯥꯎꯗꯅ ꯇꯧꯕ ꯌꯥꯔꯣꯏꯒꯦ ꯑꯗꯨ ꯑꯗꯩꯗꯤ ꯃꯃ ꯥꯥꯥꯥ ꯁꯦꯠ ꯃꯥꯃꯏ ꯄꯥꯛ ꯑꯁꯨꯛ ꯌꯝ ꯃꯤ ꯍꯥꯟꯅꯩ ꯀꯥꯟꯁꯤꯗ ꯍꯔꯥꯎꯗꯅ ꯇꯧꯌꯦ ꯑ ꯀꯥꯔꯤ ꯍꯥꯏꯅꯣ ꯍꯥꯏꯕꯅꯤꯗ ꯑꯥ ꯑꯗꯨꯒ ꯀꯩꯅꯣꯒꯤ ꯂꯥꯟꯒꯤ ꯃꯇꯥꯡꯁꯤꯗ ꯈꯔ ꯄꯜꯂꯝꯃꯨꯗꯅ ꯑꯗꯨꯖꯨ ꯄꯟꯗꯦ ꯑꯩꯅ ꯁꯤ ꯇꯧꯔꯝꯅꯤ ꯑꯩꯅ ꯁꯤ ꯍꯨꯟꯇꯣꯛꯈ꯭ꯔꯕꯅꯤ ꯁꯤ ꯇꯧꯔꯅꯤ ꯑꯗꯨꯗ ꯍꯔꯥꯎ ꯀꯨꯝꯍꯩ ꯌꯥꯎꯗꯅ ꯆꯠꯂꯤ ꯃꯤꯖꯤꯡ ꯀꯩꯗꯧꯔꯤꯅꯣ ꯍꯥꯏ
ꯌꯥꯝ ꯆꯨꯝꯃꯦ ꯁꯥꯔꯅ ꯍꯥꯏꯕꯤꯔꯤꯗꯣ ꯑꯗꯣ ꯀꯔꯤꯒꯨꯝꯕ ꯁꯥꯔꯅ ꯃꯅꯤꯄꯨꯔꯁꯦ ꯍꯥꯏꯗꯤ ꯑꯇꯩ ꯑꯇꯣꯞꯄ ꯏꯁꯇꯦꯠꯇꯤ ꯇꯣꯛꯈ꯭ꯔꯣ ꯑꯇꯣꯞꯄ ꯑꯈꯣꯏ ꯑꯩꯈꯣꯏ ꯏꯁꯥꯒꯤ ꯀꯟꯇ꯭ꯔꯤ ꯇꯣꯛꯈ꯭ꯔꯣ ꯃꯅꯤꯄꯨꯔ ꯏꯁꯥꯒꯤ ꯏꯁꯇꯦꯠ ꯑꯣꯏꯔꯤꯕ ꯃꯅꯤꯄꯨꯔꯁꯤꯗ ꯁꯦꯝꯗꯣꯛꯄ ꯄꯒꯤ ꯆꯥꯟꯁ ꯑꯃ ꯐꯪ ꯇꯥꯔꯕ ꯁꯥꯔꯒꯤ ꯈꯨꯠꯇ ꯀꯩ ꯍꯥꯟꯅ ꯄꯥꯏꯕꯤꯅꯤ
ꯍꯧꯖꯤꯛꯀꯤ ꯀꯔꯦꯟꯒꯤ ꯁꯦꯆꯨꯋꯦꯁꯟꯁꯤꯗꯔꯥ ꯅꯠꯇ꯭ꯔꯒꯅ ꯀꯔꯤ ꯃꯇꯥꯡꯗꯅꯣ ꯑꯗ ꯍꯥꯏꯗꯤ ꯆꯥꯎꯈꯠꯅꯕ ꯇꯧꯕꯗꯔꯥ
ꯆꯥꯎꯈꯠꯅꯕ ꯑꯣꯏꯒꯦꯔꯥ ꯑꯃ ꯍꯦꯛꯇ ꯍꯥꯏꯗꯤ ꯃꯅꯤꯄꯨꯔ ꯁꯦ ꯑꯗꯨꯛꯀꯤ ꯃꯇꯤꯛ ꯁꯣꯊꯔꯒ ꯂꯩꯔꯕ ꯏꯁ꯭ꯇꯦꯠ ꯑꯃꯅꯦꯕ ꯁꯤꯒꯤ ꯏꯁꯇꯦꯠꯁꯦ ꯃꯃꯥꯡꯉꯩ ꯑꯥ ꯕ꯭ꯔꯤꯇꯤꯁꯅ ꯑꯩꯈꯣꯏꯗ ꯂꯣꯏꯂꯝ ꯁꯟꯗꯣꯛꯄ ꯂꯥꯛꯄꯗ ꯕ꯭ꯔꯤꯇꯤꯁ ꯐꯥꯎꯕꯗ ꯑꯩꯈꯣꯏꯒꯤ ꯏꯄꯥ ꯏꯄꯨꯁꯤ ꯁꯤꯡꯗꯨꯒꯤ ꯃꯇꯤꯛ ꯃꯊꯧꯅꯥꯗꯨ ꯀꯤꯗꯅ ꯍꯨꯟꯗꯣꯛꯑꯝꯃꯒ ꯆꯦꯟꯈꯤꯕꯅꯦꯕ ꯑꯗꯨꯕꯨ ꯍꯧꯖꯤꯛꯇꯤ ꯑꯥ ꯁꯔꯀꯥꯔꯅꯦꯅ ꯂꯩꯔꯤꯕ ꯑꯃꯅ ꯄꯥꯜꯂꯁꯨ ꯇꯨꯉꯥꯏꯔꯦ ꯑꯃꯅ ꯄꯥꯜꯂꯁꯨ ꯇꯨꯉꯥꯏꯔꯦ ꯄ꯭ꯔꯖꯥꯁꯤꯡꯁꯦ ꯄꯦꯟꯗꯕꯅ ꯍꯦꯜꯂꯦ ꯑꯗꯨꯒ ꯌꯨꯠꯁꯤꯡꯁꯤꯒꯤ ꯑꯥ ꯍꯤꯡꯅꯕꯒꯤ ꯂꯝꯕꯤꯁꯦ ꯁꯨꯝ ꯁꯨꯝ ꯀꯛꯊꯠꯄꯤ ꯍꯥꯏꯇꯥꯔꯦ ꯁꯥꯔ ꯑꯗꯨꯅ ꯃꯅꯤꯄꯨꯔꯁꯦ ꯍꯤꯔꯝ ꯑꯃꯗ ꯍꯦꯛꯇꯗ ꯁꯦꯝꯇꯣꯛꯄꯒꯤ ꯆꯥꯟꯁ ꯑꯃ ꯁꯥꯔꯗ ꯄꯤꯕꯤ ꯇꯥꯔꯒꯗꯤ ꯀꯩ ꯍꯥꯟꯅ ꯁꯦꯝꯇꯣꯛꯄꯤꯅꯤ
ꯑꯍꯥ ꯑꯍꯥꯟꯕꯗ ꯑꯈꯣꯏ ꯃꯅꯤꯄꯨꯔ ꯑꯍꯥꯟꯕꯁꯦ ꯃꯤꯁꯤꯡꯖꯦ ꯈꯪꯅꯤꯡꯉꯤꯀꯣ ꯌꯨꯝ ꯃꯁꯤꯡ ꯈꯪꯉꯅꯤ ꯑꯍꯥꯟꯕꯗ ꯑꯗꯨꯗꯨꯒ ꯀꯦꯝꯄꯦꯟꯒꯨꯝꯕꯃ ꯆꯠꯊꯔꯅꯤ ꯆꯠꯊꯕ ꯀꯦꯝꯄꯦꯟꯗꯨꯗ ꯀꯩꯗꯧꯅꯤ ꯍꯥꯏ ꯀꯥꯟꯗ ꯑꯈꯣꯏ ꯃꯅꯤꯄꯨꯔꯗ ꯀ꯭ꯋꯥꯂꯤꯐꯥꯏ ꯑꯣꯏꯕ ꯃꯤ ꯀꯌꯥꯝ ꯂꯩꯔꯣꯏ ꯍꯥꯏꯅꯤ ꯂꯩꯗꯤ ꯍꯥꯏ ꯌꯦꯡꯉꯅꯤ ꯍꯥꯏꯗꯤ ꯆꯦ ꯁꯤ ꯅ ꯑꯥ ꯃꯥꯇꯔ ꯂꯣꯏꯕ ꯁꯤꯅꯤ ꯕꯤ ꯑꯦꯁ ꯁꯤ ꯂꯣꯏꯕ ꯁꯤꯅꯤ ꯁꯤ ꯀ꯭ꯋꯥꯂꯤꯐꯥꯏ ꯑꯣꯏꯕ ꯁꯤꯅꯤ ꯁꯤꯃꯅ ꯀ꯭ꯋꯥꯂꯤꯐꯥꯏ ꯑꯣꯏꯕꯗꯣ ꯃꯌꯥꯝ ꯂꯩ ꯑꯗꯨꯗꯣ ꯂꯣꯏ ꯈꯪꯇꯣꯛꯑꯅꯤ ꯑꯗꯨꯒ ꯑꯗꯨꯒꯤ ꯈꯪꯕꯩ ꯕꯦꯁꯇꯨꯒꯤ ꯃꯈꯥ ꯑꯣꯏꯅ ꯀꯩꯀꯩ ꯊꯕꯛ ꯀꯧꯕ ꯌꯥꯕ ꯊꯤꯔꯛꯑꯅꯤ ꯊꯕꯛ ꯀꯧꯔꯅꯤ ꯑꯗꯨꯒ ꯑꯅꯝꯕꯅ ꯃꯅꯤꯄꯨꯔꯒꯤ ꯐꯥꯔꯃꯔꯗ ꯑꯅꯝꯕ ꯗꯤꯄꯦꯟ ꯇꯧꯕꯅꯤꯅ ꯑꯍꯥꯟꯕꯗ ꯐꯥꯃꯔꯒꯤ ꯐꯥꯝꯖꯤꯒꯤ ꯍꯥꯏꯗꯤ ꯑꯈꯣꯏ ꯊꯕꯛꯀꯤꯅ ꯊꯕꯛꯀꯤ ꯑꯣꯏꯒ꯭ꯔꯦ ꯑꯗꯨꯃꯥꯏꯅ ꯊꯕꯛꯀꯤꯗꯤ ꯑꯗꯨꯃꯥꯏꯅ ꯈꯟꯇꯣꯛꯑꯒ ꯇꯧꯕ ꯌꯥꯗꯣꯏꯔꯦ ꯀꯥꯏ ꯑꯦꯔꯤꯌꯥꯗ ꯄꯤꯕ ꯌꯥꯕꯗꯣ ꯄꯤꯔꯛꯑꯅꯤꯀꯣ ꯑꯗꯨꯒ ꯐꯥꯔꯃꯔꯒꯤꯗ ꯑꯣꯏ ꯍꯥꯏꯇꯥꯔꯦ ꯑꯩꯈꯣꯏꯗꯤ ꯐꯥꯔꯃꯔ ꯂꯧ ꯑꯅꯝꯕ ꯑꯣꯏꯕꯅꯤꯅ ꯍꯥꯏꯗꯤ ꯃꯅꯤꯄꯨꯔꯒꯤ ꯂꯧꯁꯦ ꯀꯩꯅꯣ ꯍꯥꯏꯕꯗ ꯂꯧ ꯊꯥꯗ ꯂꯧ ꯎꯔꯅꯤ ꯑꯗꯩ ꯑꯥ ꯀꯩꯅꯣ ꯑ ꯑꯔꯦꯝꯕ ꯊꯥꯖꯤꯗꯤ ꯑꯗꯨꯝ ꯅꯣꯡꯈꯥꯡ ꯆꯥꯏꯔꯒ ꯑꯗꯨꯝ ꯐꯤꯕꯝ ꯀꯦꯝ ꯁꯤꯖꯤꯟꯅꯗꯕꯤ ꯂꯩꯩꯗꯅ
ꯎꯝ
ꯑꯗꯨꯗꯣ ꯀꯃꯥꯏꯅ ꯁꯤ ꯀꯟꯇꯤꯅ꯭ꯌꯨꯁ ꯁꯤꯖꯤꯟꯅꯕꯅꯦ ꯀꯃꯥꯏ ꯌꯥꯎ ꯁꯤꯖꯤꯟꯅꯅꯤ ꯑꯗꯨꯒ ꯍꯥꯔꯖꯦ ꯀꯃꯥꯏꯅ ꯂꯩꯍꯟꯕ ꯁꯤ ꯁꯤꯒꯤ ꯄꯥꯝꯕꯤ ꯁꯤꯒꯤ ꯄꯥꯝꯕꯤꯁꯦ ꯚꯥꯢ ꯁꯝꯅ ꯍꯥꯏꯔꯕꯗ ꯃꯥꯏꯔꯣꯡꯕꯤꯁꯦ ꯁꯨꯃꯥꯢ ꯁꯨꯃꯥꯏꯅ ꯇꯧꯋꯦꯕ ꯃꯥꯢꯔꯣꯡꯕꯤꯁꯦ ꯆꯜꯂꯦꯕ ꯆꯜꯂꯒ ꯂꯩꯍꯥꯎ ꯂꯩꯕꯥꯛ ꯂꯩꯍꯥꯎ ꯒꯜꯂꯦꯕ ꯑꯗꯒꯤ ꯃꯥꯒꯤ ꯃꯔꯥ ꯐꯨꯒꯠꯂꯀꯥꯟꯗ ꯃꯥꯒꯤ ꯁꯣꯢꯁꯦ ꯌꯥꯝ ꯀꯥꯟꯅꯍꯜꯂꯦꯕ ꯈꯪꯑꯕ ꯑꯗꯨ ꯍꯥꯏꯗꯤ ꯁꯨꯝ ꯑꯗꯨꯝꯕ ꯄꯥꯝꯕꯤ ꯀꯟꯇꯤꯅꯤ꯭ꯌꯨꯁꯇ ꯊꯥꯕ ꯌꯥꯕ ꯑꯗꯨꯒ ꯀꯟꯇꯤꯅꯤꯌꯨꯁꯇ ꯊꯥꯔꯒ ꯑ ꯇꯣ ꯍꯧꯖꯤꯅ ꯀꯩ ꯀꯥꯟꯅꯍꯜꯂꯤ ꯊꯕꯛ ꯐꯪꯗꯕ ꯃꯤꯁꯤꯡꯗꯣ ꯍꯥꯏ ꯂꯥꯏꯔꯤꯛ ꯍꯩꯕ ꯉꯥꯛꯇ ꯂꯩꯕ ꯅꯠꯇꯦꯗꯅ ꯃꯅꯤꯄꯨꯔꯁꯦ ꯂꯥꯏꯔꯕ ꯃꯆꯥ ꯑꯣꯢꯕꯅꯤꯅ ꯁꯃ ꯆꯈꯠꯂ ꯇꯥꯔꯒꯗꯤ ꯑ ꯃꯅꯤꯄꯨꯔ ꯂ ꯆꯕꯠꯇꯣꯗꯔ ꯑꯗꯨ ꯊꯥꯟ ꯑꯗꯨꯃꯥꯢꯅ ꯇꯧꯋꯤ ꯅꯈꯣꯏ ꯑꯃꯅ ꯑꯩꯈꯣꯢ ꯅ ꯁꯤ ꯗꯤ ꯏꯁ ꯍꯣꯇꯦꯜꯗ ꯑꯗꯨꯃꯥꯏꯅ ꯇꯧꯗꯕꯅꯤꯅ ꯆꯥꯁꯇꯣ ꯃꯤꯒꯤ ꯄꯤꯔꯝꯗꯅ ꯆꯠꯂꯒ ꯇꯝꯗ ꯑꯗꯨꯅ ꯆꯒꯨ ꯂꯥꯛꯇꯥ ꯃ ꯆ ꯃꯤꯉꯣꯡꯗꯒꯤ ꯑꯗꯨꯗꯨꯅ ꯆꯥꯎꯈꯠꯄꯗꯣ ꯌꯥꯝ ꯊꯤ ꯊꯨꯒꯜꯂꯦ ꯍꯥꯏꯇꯥꯔꯦ ꯀꯦ ꯔ ꯐ ꯃꯄꯥꯜ ꯂꯥꯝ ꯆꯠꯕꯗꯤ ꯀꯩꯅꯣ ꯄꯩꯁꯥ ꯀꯤ